ꯈꯨꯠꯁꯦ ꯄꯪꯗꯔꯦ ꯅꯥꯔꯦ ꯅꯥꯔꯦ ꯐꯤ ꯂꯣꯟꯃꯟꯕꯒꯤ
ꯀꯩꯅꯣ
ꯑꯣ ꯊꯕꯛ ꯂꯣꯏꯒꯗ꯭ꯔꯥ
ꯀꯩ ꯍꯥꯏꯕ
ꯂꯣꯏꯗ꯭ꯔꯤꯕ꯭ꯔꯣ
ꯂꯣꯏ ꯆꯦꯜꯂꯅꯤ ꯈꯤꯇꯪ ꯃꯤꯅꯤꯠ ꯑꯃ ꯑꯅꯤ ꯋꯥꯠꯂꯤꯗꯅ ꯅꯪꯗꯣ ꯀꯥꯎꯔꯕ ꯍꯧꯖꯤꯛꯀꯤꯗꯣ ꯅꯃꯥꯟꯅꯕꯗꯣ ꯄꯥꯎ ꯐꯥꯎꯅꯗ꯭ꯔꯕꯣ ꯉꯁꯥꯏ ꯂꯥꯛꯑꯝꯕꯗꯣ ꯉꯁꯥꯏ ꯂꯥꯛꯑꯝꯕꯗꯣ ꯅꯅꯥꯛꯇ
ꯈꯣꯏ ꯋꯥꯀꯤꯡ ꯆꯂꯒ ꯍꯧꯖꯤꯛ ꯍꯜꯂꯛꯑꯦ ꯒꯦ
ꯑꯣ ꯋꯥꯔꯤꯗꯤ ꯁꯥꯗꯦ
ꯑꯌꯨꯛꯗꯤꯁꯥꯏ
ꯐꯣꯟꯗ
ꯌꯨꯝ
ꯎꯝ ꯑꯣ ꯑꯗꯣ ꯏꯃꯥꯟꯅꯕꯤꯗꯣ
ꯎꯝ
ꯍꯩꯅꯧ ꯂꯩꯕ ꯏꯃꯥꯟꯅꯕꯤꯗꯣ ꯍꯩꯩꯅꯧ ꯃꯌꯥꯝ ꯊꯥꯔꯛꯑꯦ ꯄꯤꯛꯆꯔ ꯃꯨꯜꯂꯦ ꯐꯖꯅ
ꯄꯨꯔꯛꯑꯣ ꯍꯥꯏꯔꯣ ꯑꯗꯨꯗꯤ
ꯑꯩꯗꯣ ꯂꯧꯕ ꯆꯠꯁꯤꯔꯅ ꯈꯜꯂꯦ ꯃꯥꯁꯨ ꯊꯣꯛꯑꯗꯤ ꯏꯕꯥꯅꯤ ꯊꯦꯡꯅꯕ ꯌꯥꯏꯗꯅ ꯔꯤꯝꯁ ꯃꯅꯨꯡꯗ
ꯎꯝ
ꯍꯣꯔꯦꯟ ꯇ꯭ꯔꯥꯏ ꯇꯧꯕ ꯇꯥꯔꯦ ꯃꯥ ꯊꯕꯛ ꯆꯤꯟꯂꯗꯤ ꯈꯪꯗꯦ
ꯃꯨꯟꯕꯁꯤꯡꯗꯣ ꯇꯥꯏ ꯍꯥꯏꯕ
ꯎꯝ ꯐꯖꯆꯥꯅ ꯃꯨꯟꯂꯦ ꯉꯥꯡꯈꯔꯦ ꯂꯣꯏꯅꯃꯛ
ꯑꯣ
ꯌꯥꯝ ꯍꯥꯎꯗꯣꯏ ꯃꯥꯟꯕ
ꯆꯠꯂꯣ ꯆꯠꯂꯣ ꯆꯠꯅꯤꯡꯉꯗꯤ
ꯎꯝ ꯃꯥ ꯊꯣꯛꯑꯗꯤ ꯌꯥꯏ ꯊꯣꯛꯀꯦ ꯍꯥꯏꯔꯗꯤ ꯌꯥꯏ ꯊꯣꯛꯑꯔꯣꯏ ꯆꯤꯜꯂꯦ ꯍꯥꯏꯔꯗꯤ ꯎꯄꯥꯏ ꯂꯩꯇꯦ
ꯍꯌꯦꯡ ꯑꯌꯨꯛ ꯄꯨꯔꯛꯎ ꯍꯥꯏꯌꯣꯅꯦ ꯑꯗꯨꯗꯤ
ꯑꯌꯨꯛꯀꯤꯗꯣ ꯎꯝ ꯐꯔꯛ ꯇꯥꯏꯑꯦꯗ
ꯅꯪ ꯑꯥ ꯅꯪꯒꯤ ꯊꯕꯛ ꯃꯐꯝ ꯌꯧꯗ꯭ꯔꯤꯉꯩꯗ ꯃ ꯃꯥꯒ ꯍꯥꯟꯅ ꯎ ꯎꯅꯕ ꯆꯠꯂꯣ ꯃꯥꯒꯤ ꯗꯨꯀꯥꯟꯗ
ꯎꯝ ꯑꯈꯣꯏꯒꯤ ꯃꯅꯥꯛꯇ ꯂꯥꯛꯑꯗꯤ ꯌꯥꯕ ꯃꯥꯗꯣ ꯍꯟꯗꯛꯁꯦ ꯊꯦꯡꯉ ꯊꯦꯡꯉ ꯆꯠꯂꯦ ꯕꯦꯔꯥ ꯇꯥꯕ ꯈꯤꯇꯪ ꯉꯟ ꯅ ꯊꯣꯛꯑꯗꯤ ꯑꯈꯣꯏ ꯑꯈꯣꯏꯔꯣꯝꯗꯒꯤ ꯊꯣꯛ ꯊꯣꯛꯄ ꯌꯥꯏꯗꯅ ꯊꯦꯡꯅꯕ ꯌꯥꯏꯗꯅ
ꯅꯪꯁꯨ ꯀꯗꯥꯏ ꯀꯗꯥꯏꯗ ꯆꯠꯈ꯭ꯔꯕꯒꯦ ꯅꯪꯁꯨ ꯊꯦꯡꯅ ꯆꯠꯂꯦ
ꯍꯣꯏ ꯑꯩꯅ ꯊꯦꯡꯉ ꯆꯠꯂꯁꯨ ꯃꯥꯗꯣ ꯑꯩꯅ ꯊꯦꯡꯉ ꯆꯠꯂꯤ ꯑꯗꯨꯗꯨꯅ ꯃꯥꯅ ꯆꯠꯄ ꯍꯧꯗ꯭ꯔꯤꯑꯦꯕ ꯊꯦꯡꯉꯁꯨ ꯅꯤꯄꯥꯜ ꯃꯈꯥꯏꯋꯥꯏꯗ ꯊꯣꯛꯑꯗꯤ ꯌꯥꯕ ꯃꯥꯗꯣ ꯊꯣꯛꯇ꯭ꯔꯤꯕ
ꯉꯁꯤꯁꯨ ꯉꯁꯤꯁꯨ ꯅꯪꯅ ꯍꯥꯟꯕ꯭ꯔꯥ ꯃꯥꯅ ꯍꯥꯟꯕ꯭ꯔꯥ
ꯃꯥ ꯃꯥꯅ ꯍꯜꯂꯝꯃꯅꯤꯗ ꯐꯔꯛ ꯇꯥꯕꯗꯣ
ꯑꯩꯅꯁꯨ ꯊꯣꯛꯑꯦ
ꯌꯦꯟ ꯆꯥꯅꯤꯡꯉꯦ
ꯀꯩ ꯍꯥꯏꯕ
ꯁꯟ ꯁꯥ ꯆꯥꯅꯤꯡꯉꯦ
ꯎꯝ
ꯑꯩꯗꯣꯉꯁꯤ ꯎꯄꯥꯏ ꯇꯧꯋꯦ ꯑꯗꯨ ꯄꯩꯁꯥ ꯂꯩꯇꯦꯅꯦ ꯑꯁ
ꯎꯝ
ꯁꯇꯔꯗꯦꯅꯤꯅ ꯆꯥꯅꯤꯡꯉꯦ ꯆꯥꯅꯤꯡꯅ
ꯅꯣꯏꯗꯥ ꯗ ꯍꯪꯉꯣꯗꯅ
ꯑꯗꯣ ꯁꯤꯂꯗꯤ ꯂꯥꯛꯇꯦ ꯍꯥꯏꯅ ꯃꯥꯅꯁꯨ ꯄꯩꯁꯥꯔ ꯌꯥꯎꯗꯦ ꯍꯥꯏꯑꯦ
ꯀꯩꯒꯤꯅꯣ ꯅꯣꯏꯗꯥ ꯒ ꯅꯣꯏ ꯆꯦꯒꯁꯦ ꯁꯦꯚꯤꯡ ꯑꯃꯇ ꯇꯧꯗ꯭ꯔꯕ
ꯈꯪꯗꯦ
ꯂꯤꯛꯄ ꯃꯥꯂꯦꯗꯥ
ꯂꯤꯛꯄ꯭ꯔꯥ ꯂꯤꯛꯇꯕ꯭ꯔꯥ ꯈꯪꯗꯦ
ꯍꯥꯥ
ꯈꯪꯗꯦꯕ ꯑꯩꯁꯨ
ꯂꯤꯛꯄꯩ ꯑꯣꯏꯔꯝꯅꯤ ꯃꯅꯥꯎ ꯅꯨꯄꯥꯒꯤ ꯀꯩꯒꯤꯅꯣ ꯃꯅꯥꯎ ꯅꯨꯄꯥꯅꯁꯨ ꯋꯥꯅ ꯂꯩꯔꯤꯁꯦ ꯀꯩꯒꯤꯅꯣ ꯍꯥꯏꯕꯅꯤꯗ ꯃꯣꯏꯅ ꯊꯕꯛ ꯐꯖꯅ ꯀꯨꯏꯅ ꯁꯨꯔꯒ
ꯑꯩ ꯋꯥꯗꯦ ꯋꯥꯕꯨꯗꯤ
ꯑꯦ ꯑꯣ ꯅꯨꯡꯉꯥꯏꯔꯛ ꯂꯩꯅ ꯑꯍꯥꯎ ꯆꯥꯔꯒ
ꯑꯥ
ꯋꯥꯗꯦ ꯀꯥꯏꯅ ꯂꯨꯄꯥ ꯇꯔꯥ ꯐꯥꯎ ꯌꯥꯎꯗꯕ ꯅꯪꯅ ꯋꯥꯗꯦ
ꯌꯥꯎꯋꯦ ꯅꯪ ꯀꯔꯤ ꯈꯪꯕ꯭ꯔꯅꯦ
ꯌꯥꯎꯗꯦ ꯌꯥꯎꯗꯦ ꯍꯥꯏꯅ ꯄꯤꯕꯤꯕ ꯑꯣꯏꯔꯝꯅꯤ
ꯏꯅꯦ ꯂꯥꯏꯔꯕ ꯃꯤꯅꯦ ꯑꯩꯗꯤ ꯑꯩꯗꯤ ꯄꯩꯁꯥ ꯌꯥꯝ ꯄꯥꯏꯕ
ꯍꯝ
ꯑꯍꯥꯎꯕꯁꯨ ꯂꯧꯕꯤꯗꯦ ꯄꯩꯁꯥ ꯄꯥꯏꯔꯒ
ꯑꯦ ꯑꯩꯗꯤ ꯄꯩꯁꯥ ꯄꯥꯏꯗꯦ ꯏꯊꯟꯗ ꯍꯤꯡꯅꯕ ꯍꯣꯠꯅꯔꯤ
ꯄꯩꯁꯥ ꯄꯥꯏ
ꯅꯣꯏ ꯗꯗꯥ ꯅꯣꯏ ꯆꯦꯗꯤ ꯄꯩꯁꯥ ꯁꯦꯂꯔꯤ ꯌꯥꯝ ꯆꯥꯎꯅ ꯄꯥꯏꯔꯒ ꯇꯧꯔꯒ ꯀꯔꯤꯒꯤ ꯂꯩꯇꯦ ꯂꯩꯇꯦ ꯁꯦꯂꯦꯔꯤ ꯆꯪꯗꯦ ꯍꯥꯏꯁꯦ ꯀꯩꯒꯤꯅꯣ ꯍꯥꯏꯕꯅꯤꯗ ꯄꯩꯁꯥꯗꯣ ꯀꯥꯏꯊꯣꯛ ꯅꯤꯡꯗꯕꯒꯤꯔ ꯃꯣꯏꯒꯤ ꯁꯦꯚꯤꯡꯗꯣ ꯍꯥꯏꯕꯅꯤꯗ ꯑꯩꯅ ꯍꯥꯏꯕꯁꯤꯗꯤ
ꯑꯗꯨꯒ ꯑꯗꯨ
ꯍꯥ
ꯏꯟꯖꯥꯡ ꯑꯍꯥꯎꯕ ꯆꯥꯁꯦ
ꯀꯩ ꯍꯥꯏꯕ
ꯍꯩ ꯍꯩꯅꯧ ꯄꯨꯔꯛꯑꯣ ꯑꯗꯨꯗꯤ ꯌꯥꯏ
ꯑꯥ ꯅ ꯪ
ꯀꯩ ꯍꯥꯏꯕ
ꯍꯩꯅꯧ ꯄꯨꯔꯛꯑꯣ
ꯌꯦꯡꯁꯦ ꯐꯣꯟꯗꯣ ꯄꯥꯏꯈꯠꯇꯦ
ꯍꯩꯅꯧ ꯄꯨꯔꯛꯑꯣ ꯍꯩꯅꯧ ꯄꯨꯔꯛꯑꯣ
ꯁꯃꯣꯛ ꯄꯣꯔꯛ ꯒꯨꯝꯕ ꯆꯥꯅꯤꯡꯉꯤꯗ
ꯆꯥꯅꯤꯡꯗꯦ
ꯆꯥꯅꯤꯡꯗꯦ ꯆꯤꯟꯗꯣ ꯆꯥꯅꯤꯡ ꯗꯦ ꯍꯥꯏꯔꯒ
ꯎꯝ ꯍꯨ ꯉꯁꯤ ꯇꯔꯤꯛ ꯀꯌꯥꯅꯣ
ꯎꯝ ꯇ꯭ꯋꯦꯟꯇꯤ ꯁꯚꯦꯟ ꯀꯨꯟ ꯀꯨꯟꯇꯔꯦꯠ
ꯉꯁꯤ ꯇ꯭ꯋꯦꯟꯇꯤ ꯁꯚꯦꯟ ꯂꯣꯅꯦ ꯋꯥꯠꯂꯤꯅꯦ
ꯀꯩ ꯋꯥꯠꯄ ꯑꯩꯒꯤ ꯄꯩꯁꯥ ꯆꯪꯕꯗꯨꯔ
ꯅꯠꯇꯦ ꯑꯩꯒꯤ ꯄ꯭ꯂꯥꯟ ꯑꯃ ꯂꯩꯕ
ꯑꯦ ꯍꯣ ꯍꯣ ꯍꯣ ꯍꯣ
ꯗꯦꯠ ꯐꯣꯔꯗ ꯀꯣ
ꯗꯦꯠ ꯐꯣꯔꯗ ꯀꯔꯤ ꯂꯩꯕ
ꯍꯥꯏꯅꯤꯡꯗꯦ
ꯄꯥꯔꯇꯤ ꯂꯩꯕ꯭ꯔꯥ ꯍꯥꯏꯕ
ꯍꯨ
ꯆꯦꯜꯂꯒꯦ ꯍꯥꯏꯕ꯭ꯔꯥ ꯅꯨꯄꯤ
ꯎꯝ
ꯆꯦꯜꯂꯣ ꯆꯦꯜꯂꯣ
ꯅꯪ ꯑꯩꯉꯣꯟꯗ ꯌꯦꯡꯉꯤꯡꯗ꯭ꯔꯦ ꯑꯥ ꯆꯠꯂꯒꯦ ꯑꯩ ꯑꯩꯉꯣꯟ ꯑꯩꯉꯣꯟꯗ ꯌꯦꯡꯅꯤꯡꯗ꯭ꯔꯦ ꯍꯥꯏꯕꯗꯣ ꯑꯩ ꯆꯠꯂꯒꯦꯕꯥ ꯍꯩꯌꯦ ꯍꯩꯌꯦ ꯍꯩꯌꯦ
ꯑꯩꯗꯤ ꯍꯥꯏꯇꯦ
ꯅꯪ ꯅꯪ ꯃꯇꯣꯝꯗ ꯍꯥ ꯑꯩ ꯆꯠꯂꯗꯤ ꯆꯥꯛ ꯏꯖꯥꯡ ꯐꯖꯅ ꯆꯥꯔꯣ
ꯍꯥꯏꯌꯣꯕ ꯃꯌꯥꯝ ꯂꯩ ꯂꯩ
ꯀꯩ ꯇꯧꯔꯤꯅꯣ ꯅꯣꯏꯁꯦ
ꯀꯩꯝ ꯇꯧꯗꯦ ꯐꯤ ꯀꯟꯅ ꯂꯣꯜꯂꯤ
ꯑꯗꯨꯗꯤ ꯆꯠꯂꯣꯗꯅ
ꯍꯣꯏ ꯄꯨꯡ ꯀꯌꯥ ꯇꯥꯔꯕ ꯑꯝꯇ ꯌꯦꯡꯕꯤꯌꯨꯅꯦ
ꯇꯔꯨꯛ ꯇꯔꯨꯛ ꯃꯤꯅꯤꯠ ꯇꯔꯥ ꯁꯨꯗꯣꯔꯦ
ꯑꯣ
ꯀꯩ ꯇꯧꯕꯅꯣ ꯅꯣꯏꯁꯦ ꯊ ꯃꯇꯝ ꯌꯧꯔꯁꯨ ꯑꯗꯨꯝ ꯈꯣꯏꯒꯤ ꯑꯗꯨꯝ ꯂꯩ꯭ꯔꯣꯅꯦ
ꯊꯣꯛꯅꯕ ꯇꯧꯔꯒꯦ ꯗꯨꯗꯤ
ꯑꯣꯠꯇꯣꯗ ꯂꯥꯛꯇꯨꯏꯔ
ꯀꯗꯥꯏꯗꯒꯤꯅꯣꯗ
ꯍꯥꯏ ꯀꯔꯤ ꯍꯦꯟꯁꯥꯡ ꯆꯥꯁꯦ ꯉꯁꯤ
ꯍꯥꯥ
ꯀꯩ ꯏꯟꯖꯥꯡ ꯆꯥꯁꯦꯕ
ꯈꯪꯗꯦ ꯂꯨꯄꯥ ꯏꯠꯇꯤ ꯗꯤ ꯂꯩꯑꯦ
ꯉꯁꯤ ꯍꯦꯟꯁꯥꯡꯁꯦ ꯏꯠꯇꯤꯒꯤ
ꯍꯨꯝ
ꯍꯨꯝ
ꯊꯃꯣꯏ ꯁꯤꯡꯅ ꯂꯩꯁꯥ ꯅꯪꯁꯦ ꯑꯩꯉꯣꯟꯗ ꯅꯨꯄꯥ ꯑꯗꯨꯃꯥꯏꯅ ꯁꯥꯔꯒ ꯇꯧꯕꯤꯕ꯭ꯔꯥꯅꯦ
ꯀꯔꯤ
ꯊꯝꯃꯣꯏꯁꯤꯡꯅꯥ ꯂꯩꯁꯥ ꯅꯪꯁꯦ ꯁꯤ-ꯁꯤꯒꯤ ꯁꯦꯟꯇꯦꯟꯁ ꯑꯃꯨꯛ ꯍꯥꯏꯕ꯭ꯔꯥ ꯅꯨꯄꯥꯁꯤꯡꯅ
ꯍꯩꯗꯦ
ꯂꯣꯟꯅ ꯂꯣꯟꯅ ꯂꯣꯟ ꯅꯥ ꯅꯥ ꯇꯧꯋꯦ ꯅꯪꯕꯨ ꯌꯦꯡꯖꯕ ꯕ ꯄꯥ ꯄꯥ ꯄꯥ ꯄꯥ
ꯅꯨꯄꯤ ꯅꯨꯄꯥ ꯊꯤꯔꯣ
ꯅꯨꯄꯤ ꯊꯤꯔꯣ ꯍꯥꯟꯅꯅ
ꯑꯩꯗꯤ ꯁꯤꯡꯒꯜ ꯍꯣꯏꯅ ꯍꯨ ꯗꯦꯜꯂꯤ ꯑꯣꯏꯅ ꯇꯧꯔꯒꯦ
ꯍꯨꯝ
ꯑꯋꯨꯟ ꯒꯦꯠ ꯃꯦꯔꯤꯠ
ꯆꯤꯅꯤ ꯗꯦꯗꯤ ꯑꯣꯏꯒꯦꯔꯥ
ꯍꯥꯥ
ꯆꯤꯅꯤ ꯗꯦꯔꯤ ꯑꯣꯏꯒꯦꯔꯥ ꯍꯥꯏꯕ
ꯎꯝ
ꯇꯧꯔꯒꯦ ꯇꯧꯔꯒꯦ
ꯀꯅꯥꯗ꯭ꯔꯦ ꯅꯨꯄꯤ ꯀꯣꯏꯕꯁꯨ
ꯅꯪ ꯅꯨꯄꯤꯗꯤ ꯀꯃꯥꯏꯅ ꯇꯧꯔꯦ
ꯑꯩ ꯅꯨꯄꯤꯗꯤ ꯅꯨꯄꯥꯒ ꯆꯦꯟꯈ꯭ꯔꯦ
ꯅꯪ ꯂꯩꯌꯦꯅ ꯑꯩꯗꯤ ꯈꯜꯂꯒ ꯅꯪ ꯅꯪꯁꯨ ꯑꯇꯣꯞꯄ ꯃꯤꯅ ꯇꯧꯔꯦ
ꯑꯩꯁꯦ
ꯂꯥꯏꯔꯕ ꯋꯥ꯭ꯔꯜ